ꯞꯇꯥꯕ ꯃꯤꯡꯗꯨ ꯀꯤꯖꯗ꯭ꯔꯥ
ꯑꯩ ꯃꯤꯡꯗ ꯒꯥꯗꯤ ꯈꯪꯍꯧꯗ꯭ꯔꯦꯗ
ꯐꯔꯦ ꯐꯔꯦ ꯀꯩꯗꯧꯔꯝꯃꯤꯅꯣ ꯍꯧꯖꯤꯛꯄꯣ
ꯁꯨꯝ ꯂꯩꯔꯤ
ꯁꯨꯝ ꯂꯩꯔꯤꯌꯦ ꯀꯩꯝ ꯂꯇꯧꯗꯕ
ꯆꯥ ꯀꯩꯅꯣ ꯇꯧꯗꯣꯏꯅꯦ ꯑꯩꯈꯣꯏ ꯗꯥꯗꯥ ꯑꯆꯥꯄꯣ ꯍꯧꯔꯤꯌꯦ ꯃꯥ ꯂꯣꯏꯔꯛꯄ ꯉꯥꯏꯔꯤꯅꯦ ꯁꯤꯗꯨꯕꯨ ꯍꯥꯟꯗꯣꯏꯕ ꯍꯧꯗꯣ ꯉꯥꯏꯔꯤꯕ ꯉꯁꯤ ꯊꯕꯛ ꯈꯤꯇꯪ ꯊꯦꯡꯈ꯭ꯔꯦ ꯗꯨꯒꯥ ꯉꯥꯛ ꯂꯩꯔꯗꯤ ꯊꯕꯛꯅꯦ ꯀꯔꯤ ꯀꯔꯤ ꯏꯟꯖ ꯏꯟꯖꯟꯅꯥꯔꯥꯅꯤ ꯍꯨꯖꯤꯛꯇꯤ ꯍꯧꯖꯤꯗꯤ ꯈꯔ ꯀꯣꯝꯃꯦ ꯎꯝ ꯆꯥꯛ ꯏꯁꯤꯡ ꯊꯣꯡꯒꯔꯦ ꯆꯥꯗ꯭ꯔꯤ
ꯑꯩꯁꯨ ꯊꯕꯛ ꯆꯠꯀꯗꯕꯅꯤ ꯊꯕꯛ ꯆꯠꯂꯒ ꯋꯥꯁ ꯍꯥꯏꯗꯁ ꯊꯕꯛꯁꯨ ꯌꯥꯝ ꯂꯩꯕ ꯌꯨꯝꯗꯁꯨ ꯌꯨꯝꯗꯁꯨ ꯑꯩꯈꯣꯏ ꯑꯕꯦꯝꯃ ꯑꯃ ꯑꯥꯗ ꯄꯥꯟꯕꯗꯣ ꯈꯔ ꯂꯥꯛ ꯄꯥꯝꯕꯗꯨꯣ ꯃꯥ ꯂꯩꯍꯧꯋꯦꯕ ꯃꯥꯁꯨ ꯎ ꯍꯌꯦꯡ ꯆꯥꯛꯀꯧꯕ ꯂꯣꯏ ꯆꯠ ꯆꯥꯛ ꯀꯧꯕꯁꯦ ꯇꯥꯡ ꯀꯨꯟꯒ ꯃꯔꯤ ꯇꯥꯕꯅꯦꯕ ꯑꯗꯨ ꯂꯣꯏꯔꯒ ꯆꯠꯀꯗꯧꯕ ꯑꯗꯒꯤ ꯏꯃꯥꯟꯅꯕ ꯑꯃꯒꯤ ꯃꯌꯥꯝꯕꯁꯨ ꯂꯨꯍꯣꯡ ꯑꯗꯨꯒꯤꯁꯨ ꯂꯥꯛꯑꯣꯅ ꯍꯥꯏꯕ ꯉꯁꯥꯏꯁꯨ ꯐꯣꯟ ꯇꯧꯔꯛꯝꯕꯅꯤ ꯑꯗꯒꯤ ꯈꯤꯇꯪ ꯃꯦꯁꯦꯖꯁꯨ ꯀꯩ
ꯍꯧꯖꯤꯛꯀꯥꯟꯁꯤꯕꯨ ꯀꯩꯅꯣ ꯍꯥꯏꯔꯣ ꯍꯥꯏꯛꯑꯣ ꯍꯥꯢꯔꯣ ꯍꯥꯢꯔꯣ ꯇꯥꯌꯦ ꯌꯥꯝꯗꯅꯦ ꯃꯤ ꯆꯥꯝ ꯃꯨꯛ ꯈꯪꯗꯦ ꯉꯥ ꯆꯥꯛ ꯀꯥꯁꯦ ꯑꯝꯇ ꯐꯪꯗ꯭ꯔꯕ ꯐꯪꯗꯦꯅꯦ
ꯀꯩꯅꯣ ꯇꯧꯕꯒꯤꯅꯦ ꯍꯧꯖꯤꯛ ꯕꯟ ꯂꯩꯕꯒꯤꯅꯦ ꯍꯧꯖꯤꯛ ꯊꯤꯡꯉꯦ ꯂꯝꯕꯤ ꯊꯤꯡꯕ ꯉꯔꯥꯡ ꯑꯃꯨꯛ ꯉꯔꯥꯡꯗꯤ ꯑꯃꯨꯛ ꯍꯧꯈ꯭ꯔꯦ ꯑꯗꯒꯤ ꯅꯍꯥꯟꯗꯩ ꯄꯣꯠ ꯆꯩ ꯀꯛꯄ ꯈꯣꯠꯄ ꯑꯗꯣ ꯍꯥꯟꯅꯗꯤ ꯅꯨꯃꯤꯠ ꯊꯦꯡꯕꯗ ꯇꯔꯥꯅꯤ ꯍꯞꯇꯥ ꯑꯃꯅꯤꯗ ꯌꯧꯔꯛꯑꯝꯕꯗꯣ ꯍꯧꯖꯤꯛꯇꯤ ꯊꯥ ꯑꯃ ꯃꯈꯥꯏ ꯑꯅꯤ ꯑꯗꯨꯃꯥꯏꯅ ꯂꯣꯏ ꯆꯪꯉꯦꯕ ꯍꯧꯖꯤꯛ ꯀ ꯐꯪꯉꯔꯣꯏꯏ ꯄꯣꯠ ꯆꯩꯁꯨ ꯍꯥꯏꯗꯤ ꯕꯟ ꯑꯃꯨꯛ ꯇꯧꯕ ꯍꯧꯈ꯭ꯔꯦꯕꯀꯣ ꯃꯣꯏꯗꯤ ꯑꯥꯩ ꯃ ꯄꯥꯟꯗꯩ ꯄꯨꯁꯤꯜꯂꯛꯄ ꯑꯣꯏꯕꯅꯤꯅ ꯌꯦꯟꯒꯥꯁꯦ ꯌꯥꯝ ꯇꯥꯡꯉꯦꯕꯅꯦ ꯍꯧꯖꯤꯛꯀꯥꯟ ꯑꯗꯨ ꯈꯪꯗ꯭ꯔꯕꯅꯦ ꯌꯦꯟ ꯑꯗꯒꯤ ꯌꯦꯔꯨꯝ ꯌꯦꯔꯨꯝꯁꯨ ꯐꯪꯗ꯭ꯔꯕꯅꯦ ꯑꯩꯣꯔꯣꯝꯗ ꯌꯦꯔꯨꯝ ꯐꯪꯗ꯭ꯔꯕꯣ ꯀꯣ ꯑꯗꯨꯅ ꯑꯩꯈꯣꯏꯎ ꯃꯣꯏꯒꯤ ꯐꯥꯝ ꯇꯧꯕꯗꯣ ꯀꯒꯤꯔꯣꯝ ꯁꯥꯏꯛꯇ ꯃꯨꯟꯅꯕꯤꯅꯦꯃꯤ ꯃꯣꯏꯗꯤ ꯑꯃꯨꯛ ꯃꯁꯥꯅ ꯂꯣꯏꯖꯕꯅꯤꯅ ꯌꯦꯔꯝꯗꯣ ꯑꯉꯥꯡꯕꯁꯨ ꯑꯣꯏꯔꯦ ꯑꯗꯒꯤ ꯍꯥꯎꯁꯨ ꯍꯥꯎꯔꯦ ꯃꯃꯜꯁꯨ ꯍꯣꯡꯉꯦꯕ ꯑꯆꯪꯧꯕꯛꯇꯅꯦꯕ ꯑꯗꯨꯒꯤ ꯍꯦꯛꯇ ꯄꯨꯔꯛꯄ ꯂꯣꯏꯕꯤ ꯄꯨꯔꯛꯄ ꯂꯣꯏꯕꯤ ꯇꯧꯕꯗꯣ ꯑꯗꯨꯃꯥꯏꯅ ꯇꯧꯋꯦꯕ ꯄꯣꯠ ꯆꯩꯩꯗꯤ ꯑꯗꯨꯝꯈꯔꯣꯏ ꯉꯥ ꯅꯠꯇꯦ ꯍꯧꯖꯤꯛ ꯈ ꯈꯜ ꯂꯩꯔꯗꯤꯨꯛ ꯇꯧꯔꯅꯤ ꯟꯁꯦꯨꯛ ꯇꯧꯧꯕ ꯑꯃꯛ ꯍꯥꯡꯗꯣꯛ ꯇꯧ
ꯑꯗꯨ ꯑꯗꯨꯟꯅꯅꯦ ꯑꯩꯅ ꯑꯗꯨꯒꯤ ꯚꯥꯞꯇꯨ ꯑꯣꯏꯗꯕꯅꯤꯅꯅꯦ ꯉꯥꯔꯔꯤ ꯊꯣꯛꯎꯔꯦ ꯑꯗꯨꯒ ꯑꯝꯇ ꯌꯥꯎꯔꯝꯗ꯭ꯔꯦ ꯉꯥꯍꯩ ꯈꯛꯇꯪ ꯂꯩꯔꯝꯃꯤ ꯑꯗꯨ ꯆꯥꯅꯤꯡꯗꯦꯅ ꯂꯧꯔꯛꯇ꯭ꯔꯕ ꯑꯗꯨꯅ ꯑꯩ ꯅꯉꯣꯟꯗ ꯍꯪꯉꯛꯏꯁꯦ ꯎꯝ
ꯅꯍꯩ ꯍꯥꯏꯁꯤꯗꯤ ꯑꯗꯨꯝ ꯅꯨꯡꯇꯤꯒꯤ ꯆꯥꯕ ꯌꯥꯕ ꯄꯁꯤꯦ ꯑꯗꯒꯤ ꯃꯣꯏꯗꯤ ꯅꯨꯡꯁꯤꯠꯁꯨ ꯆꯥꯎꯋꯦꯅ ꯅꯣꯡ ꯐꯥꯗꯣꯛ ꯍꯥꯏꯗꯤ ꯆꯠꯅꯤꯡꯉꯦ ꯍꯥꯏꯔꯒ ꯑꯗꯨꯝ ꯇꯣꯏꯂꯦꯠ ꯆꯥꯕ ꯌꯥꯕ ꯉꯥ ꯑꯣꯏꯗꯣꯏꯗꯅ ꯑꯗꯒꯤ ꯃꯌꯥꯝ ꯆꯥꯁꯤ ꯄꯨꯂꯞ ꯈꯔ ꯍꯧꯅꯔꯀꯥꯟꯗ ꯑꯗꯒꯤ ꯏꯃꯨꯡꯗꯁꯨ ꯏꯃꯨꯡꯒꯤ ꯃꯤꯗꯁꯨ ꯆꯥꯕ ꯆꯥꯗꯕꯁꯨ ꯂꯩ ꯑꯗꯨ ꯉꯥꯍꯩꯒꯥꯁꯤꯗꯤ ꯑꯩꯈꯣꯏꯔꯣꯝꯗꯗꯤ ꯀꯥꯏꯅ ꯆꯥꯟꯅꯗꯦꯕꯀꯣ ꯌꯥꯝ ꯐꯠꯇꯕ ꯉꯥꯅꯦꯕ ꯍꯥꯏꯗꯤ ꯃꯉꯣꯟꯗ ꯀꯩꯅꯣ ꯇꯧꯋꯤꯌꯥꯝ ꯁꯦ ꯑꯗꯨꯅꯁꯨ ꯍꯣꯡꯉꯤꯅꯦꯕꯀꯣ ꯑꯗꯒꯤ ꯁꯔꯦꯡꯒꯨꯝꯕ ꯉꯥꯍꯩꯒꯨꯝꯕꯁꯦ ꯅꯨꯡꯁꯨ ꯌꯥꯝ ꯆꯥꯎꯕ ꯑꯗꯒꯤ ꯃꯣꯏꯗꯤ ꯀꯔꯤ ꯆꯥꯏꯅꯣꯐ ꯒꯦꯝꯃꯦꯅ ꯇꯥꯗꯕꯤꯀꯣ ꯑꯗꯨꯒꯨꯝꯕ ꯉꯥ ꯑꯣꯏꯕ ꯑꯩꯁ ꯌꯥꯝ ꯆꯥꯅꯤꯡꯕꯁꯨ ꯑꯣꯏꯗꯦ ꯃꯣꯏꯒꯤ ꯀꯩꯅꯣꯒ ꯑꯗꯨ ꯄꯨꯔꯥ ꯀꯩꯅꯣ ꯇꯥꯏꯞꯇ ꯊꯥ ꯊꯥꯠ ꯂꯥꯎꯔꯒ ꯑꯗꯨꯃꯥꯏꯅ ꯑꯣꯏꯕꯅꯦꯕ ꯁꯥ ꯉꯥꯒꯤ ꯇꯥꯏꯞꯇꯀꯣ ꯃꯣꯏꯁꯨ ꯄꯨꯔꯥ ꯀꯩꯅꯣ ꯉꯥꯛꯇ ꯆꯥꯕꯅꯤꯅ ꯑꯗꯒꯤ ꯑꯩꯈꯣꯏ ꯁꯤꯗ ꯌꯣꯕ ꯀꯩꯀꯩ ꯅꯥꯄꯤ ꯆꯥꯕꯤꯈꯩꯁꯤ ꯅꯥꯄꯤꯒꯨꯝꯕ ꯀꯩꯒꯨꯝꯕ ꯆꯥꯕꯒꯤ ꯃꯁꯥꯗꯨ ꯇꯧꯅ ꯃꯣꯏꯗꯤ ꯑꯃꯨꯛ ꯁꯥꯒ ꯆꯞ ꯃꯥꯟꯅꯅ ꯁꯥ ꯉꯥꯛꯇꯅꯦꯕ ꯁꯥ ꯍꯥꯏꯗꯤ ꯉꯥꯒꯨꯝꯕ ꯑꯗꯒꯤ ꯀꯩꯒꯨꯝꯕ ꯆꯥꯔꯤꯅꯦꯕ ꯆꯥꯕꯨꯗꯤ ꯃꯣꯏꯗꯤ ꯅꯥꯄꯤ ꯀꯩꯀꯩ ꯆꯥꯕ ꯅꯠꯇꯕꯅꯤꯅ ꯏꯁꯒ ꯆꯞ ꯃꯥꯟꯅꯩ ꯑꯗꯨꯅ ꯀꯩꯁꯨ ꯌꯥꯝ ꯆꯥꯟꯅꯗꯦ ꯑꯩꯈꯣꯏꯔꯣꯝꯗ ꯀꯩꯝ ꯆꯥꯟꯅꯟꯗꯦ
ꯑꯩꯁꯨ ꯀꯌꯥ ꯄꯥꯝꯗꯦꯗ ꯀꯩꯅꯣꯁꯦ ꯑꯩꯁꯦ ꯍꯥꯟꯅꯕꯨꯗꯤ ꯈꯔ ꯆꯥꯔꯝꯃꯦꯕꯀꯣ ꯑꯗꯣ ꯍꯧꯖꯤꯛꯇꯤ ꯁꯨꯡꯖꯥ ꯆꯥꯅꯤꯡꯗ꯭ꯔꯦꯕ ꯉꯁꯥꯏꯒꯤ ꯀꯩ ꯍꯥꯏꯅꯤ ꯏꯁꯥꯗꯅꯦ ꯈꯪꯗꯦ ꯍꯪꯒꯣꯏꯕꯩ ꯀꯩꯕꯩ ꯇꯧꯕ ꯄꯣꯠ ꯑꯃ ꯑꯣꯏꯅ ꯑꯣꯏꯔꯛꯑꯦꯕ ꯍꯧꯖꯤꯛꯇꯤ ꯊꯥ ꯊꯥꯒ ꯂꯥꯔꯒ ꯈꯔ ꯊꯋꯥꯏ ꯀꯥꯅ ꯊꯣꯛꯑꯦ ꯃꯥꯁꯦ ꯑꯗꯨ ꯃꯤꯁꯦ ꯀꯩꯁꯨ ꯌꯥꯝ ꯀꯟꯅ ꯄꯥꯝꯅꯕ ꯑꯣꯏꯗꯕꯅꯤꯗ ꯐꯔꯕꯨꯗꯤ ꯑꯗꯨꯝ ꯆꯥꯅꯕ
ꯍꯣꯏ ꯑꯗꯨꯒꯤꯅꯦ ꯑꯗꯨꯝ ꯃꯣꯏꯗꯤ ꯑꯃꯨꯛ ꯁꯤꯠꯇꯕꯤꯗ ꯀꯨꯏꯅ ꯀꯨꯏꯅ ꯇꯧꯔ ꯂꯩꯔꯒ ꯊꯝꯃꯤꯁꯦ ꯑꯗꯒꯤ ꯑꯩꯈꯣꯏꯒꯤ ꯔꯧꯒꯨꯝꯕ ꯀꯩꯒꯨꯝꯕ ꯃꯣꯏꯁꯤꯁꯨ ꯐꯠꯇꯦꯗ ꯍꯥꯏꯕꯗꯤ ꯀꯌꯥꯝ ꯀꯨꯏꯅ ꯊꯝꯃꯤꯕ ꯅꯉꯣꯟꯗ ꯀꯌꯥꯝ ꯀꯨꯏꯅ ꯇꯧꯋꯤꯅꯣꯏ ꯒꯦꯝꯃꯥꯏꯅ ꯇꯧꯄꯣꯠꯇꯕꯅꯤꯅ ꯈ꯭ꯋꯥꯏ ꯐꯕꯗꯤ ꯑꯩꯈꯣꯏꯁꯦ ꯑꯗꯨꯝ ꯌꯣꯛ ꯆꯕ ꯑꯩꯈꯣꯏ ꯁꯤꯗꯒꯤ ꯀꯝ ꯑꯩꯈꯣꯏꯁꯤ ꯉꯥꯁꯦ ꯑꯁꯤꯅ ꯆꯥꯕꯗꯤ ꯐꯩ ꯍꯥꯏꯗꯤ ꯑꯃꯨꯛ ꯑꯩꯁꯨ ꯃꯟꯒꯨꯝꯕ ꯀꯩꯒꯨꯝꯝ ꯆꯥꯕ ꯀꯥꯟꯗꯅꯦ ꯃꯣꯏ ꯃꯇꯣꯡꯁꯤꯦ ꯀꯩꯅꯣ ꯇꯧꯗꯦꯕ ꯑꯩꯈꯣꯏ ꯁꯤꯗ ꯇꯧꯕꯁꯤꯅ ꯑꯃꯨꯛ ꯐꯖꯅ ꯁꯦꯠꯄ ꯌꯥꯏꯗꯅ ꯃꯣꯏꯅ ꯑꯃꯨꯛ ꯁꯦꯠꯄꯁꯦ ꯀꯩ ꯍꯥꯏꯅꯤ ꯄꯨꯂꯞꯂꯞ ꯄꯨꯟꯁꯤꯅ ꯈꯪꯗꯦ ꯆꯥꯕ ꯀꯥꯟꯗ ꯑꯗꯨꯝ ꯈꯪꯕꯗꯣ ꯑꯩꯁꯤꯗꯤ ꯑꯗꯨꯒꯤ ꯉꯥꯅꯤ ꯑꯗꯨ ꯑꯁꯤꯒꯤ ꯉꯥꯅꯤ ꯍꯥꯏꯕ ꯑꯗꯨꯝ ꯈꯪꯕ ꯉꯝꯕꯗꯣ ꯑꯗꯨꯃꯥꯏꯅ ꯑꯣꯏꯕꯅꯦ
ꯑꯩꯈꯣꯏꯔꯣꯝꯗꯗꯤ ꯈꯔ ꯈꯔ ꯍꯥꯏꯗꯕꯔ ꯈꯪꯗꯦ ꯑꯁꯤꯒꯨꯝꯕ ꯄꯨꯖꯉ ꯀꯩꯀꯥꯁꯦ ꯑꯇ ꯀꯥ ꯍꯥꯏꯅ ꯆꯥꯗꯨꯗ ꯎꯝ
ꯑꯩꯈꯣꯏ ꯁ꯭ꯋꯥꯏꯗꯗꯤ ꯑꯗꯨꯝ ꯈꯪꯗꯦ ꯁꯔꯦꯡꯒꯨꯝꯕ ꯀꯩꯒꯨꯝꯕꯁꯦ ꯐꯧꯗꯣꯛ ꯊꯣꯛꯄꯗꯗꯤ ꯑꯗꯨꯝ ꯑꯌꯥꯝꯕ ꯇꯧꯅꯩ ꯁꯨꯝ ꯑꯗꯨ ꯇꯧꯔꯒꯅ ꯈꯪꯗꯦ ꯃꯌꯥꯝꯅ ꯈꯔ ꯍꯦꯟꯅ ꯄꯥꯝꯅꯩ ꯍꯥꯏꯗꯣꯏꯔꯥ ꯅꯠꯇ꯭ꯔꯒꯅ ꯏꯖꯠ ꯂꯩ ꯍꯥꯏꯗꯣꯏꯔꯥ ꯈꯪꯗꯦ ꯑꯗꯨꯝ ꯇꯧꯅꯕꯗꯣ ꯑꯗꯨꯃꯥꯏꯅ ꯑꯣꯏ
ꯑꯣ ꯑꯩꯈꯣꯏꯔꯣꯖꯤꯗꯤꯅꯦ ꯁꯌꯦꯦꯡ ꯁꯌꯦꯦꯡ ꯆꯥꯕꯁꯤ ꯁꯦ ꯀꯅꯥꯝ ꯇꯥꯟꯅꯗꯦꯕ ꯎꯊꯞ ꯆꯥꯎꯕ ꯃꯤ ꯍꯪꯒꯣꯏꯅꯕꯒꯤꯀꯣ ꯍꯌꯦꯡꯁꯦꯛ ꯊꯣꯡꯉꯕ ꯃꯤ ꯀꯩꯅꯣ ꯇꯧꯕ ꯁꯔꯦꯡ ꯌꯥꯎꯋꯦ ꯍꯥꯏꯕꯗ ꯃꯤ ꯀꯅꯥꯣꯝ ꯂꯥꯛꯅꯔꯣꯏꯕ ꯅꯅ ꯐꯅ ꯏꯅꯥ ꯀꯌꯥ ꯈꯨꯟꯕ ꯑꯣꯏꯁꯅꯨ ꯐꯅ ꯀꯩꯅꯣ ꯑꯆꯧꯁꯥꯡ ꯑꯣꯏꯁꯅꯨ ꯈꯔꯒꯗꯅꯦ ꯁꯔꯦꯡ ꯊꯣꯡꯕ ꯍꯥꯏꯕꯕꯁꯤꯃꯅꯦ ꯁꯨꯡ ꯍꯥꯞꯄꯦ ꯍꯥꯞꯇꯦ ꯑꯝꯇ ꯆꯠꯇꯕꯤꯁ ꯈꯤꯇꯪ ꯍꯥꯏꯊꯈꯤꯕ ꯂꯝ ꯃꯈꯩꯁꯦ ꯁꯔꯦꯡꯁ ꯀꯥꯏꯅ ꯆꯥꯗꯦꯕ ꯈꯟꯕ ꯁꯨꯝ ꯃꯊꯜ ꯑꯃꯣꯝꯗ ꯂꯩꯕ ꯀꯥꯡꯕꯨ ꯈꯛꯇꯅꯦꯕ ꯌꯥꯝ ꯄꯥꯝꯅ ꯆꯥꯅꯅ ꯈꯣꯠꯇꯅ ꯇꯧꯔꯤꯁꯦ ꯑꯩꯈꯣꯏꯔꯣꯝꯗꯗꯤ ꯁꯔꯦꯡ ꯍꯥꯏꯕꯁꯨ ꯑꯃꯅ ꯁꯨꯝ ꯆꯥꯛ ꯍꯦꯛ ꯆꯥꯗ꯭ꯔꯦ ꯑꯗꯒꯤ ꯎꯁꯨꯥ ꯋꯥꯁꯨꯇꯁꯨ ꯍꯥꯞꯅꯗꯦꯕ
ꯁꯤꯗꯤ ꯑꯩꯈꯣꯏꯗꯤ ꯑꯗꯨꯒꯤ ꯍꯥꯏꯗꯤ ꯑꯩ ꯁꯔꯦꯡꯕꯨꯗꯤ ꯄꯥꯝꯖꯩ ꯌꯥꯝꯅ ꯑꯗꯨꯒ ꯈꯪꯗꯦ ꯄꯥꯝꯖꯕ ꯄꯣꯠꯂ ꯁꯔꯦꯡꯗꯨꯗꯤ ꯑꯌꯥꯝꯕꯅꯁꯨ ꯑꯗꯨꯝ ꯑꯩꯈꯣꯏ ꯀꯩꯅꯣꯝ ꯇꯧꯔꯒꯗꯤ ꯑꯗꯨꯝ ꯁꯔꯦꯡ ꯀꯩꯀꯥꯗ ꯑꯗꯨꯝ ꯊꯣꯡꯉꯕ ꯑꯩꯈꯣꯏ ꯆꯥꯛꯈꯨꯝ ꯃꯌꯥꯝꯒ ꯄꯨꯟꯁꯤꯜꯂꯒꯁꯨ ꯈꯤꯇꯪ ꯑꯍꯥꯎꯕ ꯑꯃ ꯁꯥꯁꯦ ꯍꯥꯏꯕꯗꯤ ꯁꯔꯦꯡꯒꯨꯝꯕꯕꯁꯤꯗ ꯇꯧꯋꯦꯕ ꯄꯥꯝꯃꯦ ꯑꯩ ꯁꯔꯦꯡ ꯁꯔꯦꯡꯒꯤ ꯑꯣꯏꯅꯗꯤ ꯄꯥꯝꯖꯩꯨꯡ ꯍꯩꯒꯤꯗꯤꯗꯤ ꯀꯩꯁꯨ ꯄꯥꯝꯗꯦ
ꯑꯗꯨꯣꯏꯗꯅꯦ ꯑꯩꯗꯤ ꯀꯩꯁꯨ ꯌꯥꯝ ꯄꯥꯝꯕ ꯈꯣꯠꯄ ꯑꯣꯏꯗꯦꯕ ꯀꯔꯦꯒꯤ ꯀꯩ ꯍꯥꯏꯅꯤ ꯎ ꯑꯗꯨꯝ ꯁꯔꯦꯡ ꯊꯣꯡꯉꯦꯒ ꯍꯥꯏꯕ ꯀꯥꯟꯗ ꯑꯩ ꯁꯌꯦꯦꯡ ꯆꯁꯤꯁꯨ ꯀꯣ ꯁꯤꯗ ꯃꯊꯜꯂꯣꯝꯗ ꯂꯥꯛꯄ ꯀꯥꯟꯗ ꯑꯗꯒꯤ ꯁꯨꯝ ꯑꯩ ꯅꯍꯥꯟꯋꯥꯏ ꯑꯦꯛꯖꯥꯝ ꯊꯥꯕꯒꯤ ꯈꯣꯠꯄꯒꯤ ꯂꯩꯔꯝꯕ ꯑꯩꯈꯣꯏ ꯌꯨꯝꯕꯨ ꯏꯃꯥꯗꯣ ꯑꯗꯨꯃꯥꯏꯅ ꯄꯤꯖꯥꯕꯖꯒ ꯐꯩꯅꯦꯕ ꯑꯍꯥꯟꯕꯅꯦ ꯎꯕ ꯈꯪꯗꯦꯕ ꯁꯤꯅ ꯀꯔꯤꯅꯣ ꯁꯩꯔꯦꯡꯒ ꯉꯥꯍꯩꯒꯁꯦ ꯃꯁꯛ ꯆꯞ ꯆꯞ ꯃꯥꯟꯅꯕꯅꯦꯕ ꯑꯩꯅꯣ ꯀꯔꯝꯕꯅ ꯀꯔꯝꯕꯅ ꯃꯁꯛ ꯆꯞ ꯆꯞ ꯃꯥꯟꯅꯩꯗ ꯃꯣꯏꯗꯤ ꯀꯩꯅꯣ ꯑꯣꯏꯕꯒꯤ ꯅꯤꯡꯊꯧꯒꯤ ꯀ ꯃꯣꯏꯁꯨ ꯆꯞ ꯃꯥꯟꯅꯩꯕ ꯑꯗꯨꯃꯥꯏꯅ ꯑꯣꯏꯔꯝꯕꯒꯤꯀꯣ ꯌꯨꯝ ꯑꯣꯏꯔ ꯑꯩꯈꯣꯏꯒꯤ ꯁꯩꯔꯦꯡꯒꯨꯝꯕ ꯀꯩꯒꯨꯝꯕꯁꯦ ꯌꯥꯝ ꯄꯥꯝꯕ ꯍꯥꯏꯇꯥꯔꯦ ꯃꯣꯏꯅ ꯇꯧꯔꯒ ꯁꯌꯦꯦꯡ ꯊꯨꯝꯃꯛꯑꯒ ꯇꯧꯕꯁꯦ ꯄꯤꯖꯔꯒ ꯆꯥꯕ ꯍꯦꯟꯒꯅꯤ
ꯑꯣ ꯃꯣꯏꯒꯤ ꯃꯣꯏ ꯃꯌꯨꯝꯗ ꯀꯩꯅꯔꯣ ꯍꯥꯟꯅ ꯅꯤꯡꯊꯧꯒꯨꯝꯕꯒꯤ ꯀꯩꯅꯣ ꯑꯣꯏꯔꯝꯕ꯭ꯔꯕ ꯃꯣꯏꯁꯦ
ꯍꯣꯏ ꯅꯤꯡꯊꯧ ꯅꯤꯡꯊꯧ ꯄꯣꯛꯏꯅꯦ ꯀꯩꯅꯣ ꯑꯣꯏꯔꯝꯃꯤꯅꯦ ꯃꯣꯏꯔꯥꯡ ꯅꯤꯡꯊꯧꯗꯨꯣ ꯄꯣꯛꯏꯅꯦ ꯃꯣꯏ ꯑꯗꯨꯅ ꯃꯣꯏ ꯂꯩꯔꯛꯇꯣ ꯃꯣꯏꯔꯥꯡ ꯅꯤꯡꯊꯧ ꯂꯩꯔꯛ ꯃꯣꯏ ꯌꯨꯝꯒꯤꯅꯦ ꯑꯉꯥꯡꯁꯤ ꯀꯌꯥꯝ ꯊꯥꯏꯕ ꯑꯃ ꯃꯇꯝꯗ ꯆꯝꯊꯥꯖꯠꯅꯤ ꯅꯣꯏ ꯍꯧꯖꯤꯛꯁꯤ ꯐꯂꯥꯡ ꯈꯥꯏꯔꯤꯁꯦ ꯑꯁꯤꯁꯤꯒꯨꯝꯕꯈꯣꯏꯩꯅ ꯇꯗ ꯃꯩꯔ ꯃꯉꯥ ꯑꯗꯨꯃꯥꯏꯅ ꯆꯥꯎ ꯍꯥꯏꯗꯤ ꯊꯥꯅꯦꯕ ꯍꯥꯏꯗꯤ ꯑꯗꯨꯁꯨꯅꯦ ꯆꯦꯛꯁꯦ ꯆꯦꯛ ꯀꯩꯅꯣꯅꯦꯅꯦ ꯆꯦꯛ ꯀꯥꯕꯁꯦ ꯍꯥꯏꯗꯤ ꯆꯦꯛ ꯑꯁꯤꯗ ꯑꯩꯈꯣꯏꯗ ꯌꯨꯝ ꯁꯥꯟꯅꯔꯤꯁꯦ ꯆꯦꯛ ꯑꯃꯃꯝꯇ ꯀꯥꯏꯗꯅꯀꯣ ꯑꯗꯣ ꯃꯣꯏꯒꯤ ꯆꯦꯛꯁꯤꯅꯦ ꯄꯨꯔꯥ ꯀꯩꯅꯤ ꯃꯉꯥꯔ ꯑꯗꯨꯃꯥꯏꯅ ꯇꯧꯔꯒ ꯍꯥꯏꯗꯤ ꯀꯥꯕꯗꯣ ꯆꯦꯛ ꯃꯉꯥꯗ ꯃꯇꯝꯊꯊꯣꯡ ꯀꯥꯔꯛꯄ ꯑꯗꯨꯃꯥꯏꯅ ꯑꯣꯏꯈꯤꯕꯅꯦꯕ ꯃꯣꯏꯗꯣ ꯌꯥꯝ ꯊꯥꯕꯗꯣ ꯑꯗꯨꯃꯥꯏꯅ ꯇꯧꯋꯦ ꯑꯦꯁ ꯃꯣꯏ ꯀꯩꯔꯥꯛ ꯀꯥꯟꯗꯗꯤ ꯄꯨꯔꯥ ꯅꯤꯡꯊꯧꯒꯤ ꯇꯥꯏꯞꯇꯒ ꯇꯧꯔ ꯂꯩꯕꯅꯦꯕ ꯂꯩꯔ ꯂꯩꯔꯒ ꯇꯧꯔꯒ ꯃꯣꯏ ꯌꯨꯝꯗꯣ ꯀꯨꯏꯔꯕꯅꯦ ꯑꯗꯨ ꯃꯣꯏ ꯊꯣꯏꯗꯣꯛꯄꯁꯨ ꯅꯨꯡꯉꯥꯏꯇꯦ ꯇꯧ ꯑꯗꯨ ꯊꯃ ꯂꯩꯔꯝꯅꯤ
ꯊꯥꯏꯅꯒꯤꯅꯤꯅ ꯐꯅ ꯑꯗꯨꯝ ꯐꯖꯔꯝꯒꯅꯤ
ꯐꯗꯤ ꯐꯖꯩ ꯑꯗꯨꯒ ꯁꯨꯝ ꯀꯨꯏꯔꯛꯄꯒꯤ ꯌꯨꯝꯗꯣ ꯁꯨꯝ ꯅꯦꯝꯗ ꯁꯨꯝ ꯅꯦꯝꯕ ꯂꯩꯔꯨꯡ ꯂꯩꯔꯦ ꯁꯃꯥꯏꯅꯗꯧꯔꯦꯕ ꯏꯁꯤꯡ ꯈꯤꯇꯪ ꯆꯥꯎꯕ ꯂꯣꯏꯅ ꯆꯪꯕꯗꯣ ꯏꯃꯨꯡꯒ ꯑꯗꯨ ꯌꯥꯝ ꯏꯪꯉꯒ ꯌꯥꯝ ꯅꯨꯡꯉꯥꯏꯑꯕꯀꯣ ꯑꯗꯨꯒ ꯂꯥꯏꯅꯤꯡꯒꯨꯝꯕ ꯌꯥꯝ ꯀꯥꯎ ꯈꯠꯄ ꯑꯣꯏꯕꯗꯣꯃꯥꯏ ꯑꯣꯏꯌꯦ ꯍꯥꯏꯕꯗꯤ ꯀꯩ ꯍꯥꯏ ꯍꯤꯡꯉꯅꯤꯒ꯭ꯔꯦꯕ ꯃꯤ ꯑꯃꯒ ꯑꯗꯒꯤ ꯏꯤꯡ ꯆꯪꯟ ꯆꯦꯦ ꯂꯥꯎꯗꯦ ꯑꯗꯨꯇꯥꯔꯦ ꯑꯗꯨꯝ ꯂꯩꯕꯗꯣ ꯑꯗꯨꯃꯥꯏ ꯑꯣꯏ ꯈꯗꯤ ꯐꯖꯕꯅꯦ ꯃꯣꯏꯒꯤꯁ ꯍꯥꯏꯗꯤ ꯈꯔ ꯈꯔ ꯁ ꯇꯧꯔꯦ ꯃꯣꯏ ꯋꯥꯜꯗꯣ ꯎꯕ ꯈꯛꯇꯪ ꯃꯣꯏ ꯈꯨꯠꯂꯥꯄꯗ ꯎꯕꯗ ꯈꯪꯕꯅꯤꯅ ꯀ ꯊꯥꯒꯦꯅ ꯎ ꯍꯋꯥꯏ ꯑꯗꯨꯗ ꯌꯥꯝ ꯂꯣꯠꯄꯗ ꯅꯣꯡꯃꯩ ꯀꯥꯕ ꯆꯪꯉ ꯆꯪꯗꯦ ꯇꯧꯅꯕ ꯇꯧꯅꯈꯤꯕꯅꯤꯌꯥꯝꯅ ꯑꯗꯨꯅ ꯃꯣꯏ ꯂꯩꯥꯏꯔꯛꯇꯨꯁꯨ ꯃꯣꯏꯔꯥꯡ ꯅꯤꯡꯊꯧ ꯂꯩꯔ ꯍꯥꯏꯌꯦꯕ
ꯅꯤꯡꯊꯧ ꯂꯩꯕꯗꯨꯅꯕꯨ ꯊꯧꯍꯜꯂꯤꯅꯤꯅꯦ ꯂꯝ ꯂꯝ ꯂꯝ ꯂꯝꯒꯤ ꯃꯃꯤꯡꯁꯤꯡꯁꯤꯁꯨ
ꯃꯣꯏꯗ ꯄꯣꯛꯑꯝꯃꯤ ꯍꯥꯏꯕ ꯑꯗꯨꯗꯨꯒꯤ ꯏꯗꯅꯇꯣ
ꯑꯩ ꯐꯤ ꯈꯔ ꯁꯣꯁꯤꯔꯅ ꯊꯤꯔꯝꯕꯅꯦ ꯊꯕꯛꯁꯨꯣ ꯍꯧꯗꯧꯕ ꯉꯥꯏꯍꯥꯛ ꯑꯩꯗꯥꯏ ꯍꯧꯈ꯭ꯔꯦ ꯑꯗꯨꯗꯣ ꯑꯩꯈꯣꯏꯅ ꯍꯥꯟꯕ ꯈꯣꯠꯄ ꯇꯥꯏꯕ ꯈꯣꯠꯄ ꯇꯧꯗꯣꯏꯅꯤꯅ ꯉꯥꯏꯍꯥꯛ ꯋꯥꯠꯂꯤꯉꯩꯁꯤꯗ ꯐꯤ ꯈꯤꯇꯪ ꯁꯣꯁꯤꯔꯅ ꯊꯤꯔꯝꯃꯤꯕ ꯉꯍꯥꯟꯂ ꯐꯝꯊꯈꯤꯕꯗꯩꯗꯤ ꯊꯕꯛ ꯂꯣꯏꯁꯤꯟ ꯈꯔꯅꯤ
ꯅꯣꯡ ꯇꯥꯔꯛꯄ ꯃꯥꯗ ꯅꯣꯡ ꯇꯥꯔꯛꯄ
ꯅꯣꯡꯗ ꯄꯦ ꯑꯦ ꯅꯣꯡꯃꯪꯕ ꯅꯠꯇꯦ ꯅꯣꯡ ꯇꯥꯜꯂꯛꯏꯅꯍꯦꯛ ꯎꯝ ꯑꯩꯈꯣꯏꯁꯨ ꯇꯥꯕ ꯍꯧꯔꯛꯑꯦ ꯉꯗꯤ ꯃꯤ ꯌꯥꯝꯃꯅꯅ ꯇꯥꯔꯦ ꯃꯐꯝ ꯃꯇꯝ ꯆꯥꯅꯅ ꯇꯥꯔꯛꯑꯦ
ꯊꯕꯛ ꯆꯠꯀꯗꯕꯅꯤ ꯇꯧꯔꯤꯁꯤ ꯅꯣꯡ ꯊꯕꯛ ꯆꯥ ꯑꯗꯨ ꯃꯥꯏꯅꯤ ꯍꯥꯏꯗꯤ ꯑꯩꯈꯣꯏꯁꯤ ꯑꯃꯨꯛ ꯀꯥꯏ ꯑꯆꯧꯕ ꯂꯩꯔ ꯊꯃꯀꯣ
ꯑꯪꯩꯅ ꯁꯥꯟ ꯊꯅ ꯍ ꯄꯥꯟꯗ
ꯍꯣꯏ ꯐꯔꯦ ꯐꯔꯦ ꯎꯝ ꯀꯩꯗꯧꯔ ꯀꯩ ꯊꯕꯛ ꯍꯥꯏꯔꯛꯄ ꯃꯥꯜꯂꯦ ꯅꯣꯏꯗꯥꯅ ꯀꯩꯔꯤ ꯍꯥꯏꯅꯣ
ꯑꯣ ꯊꯝꯃꯣ ꯊꯝꯃꯣ ꯅꯣꯡ ꯇꯥꯔꯛ ꯑꯩ ꯀꯩꯀꯥ ꯇꯧꯕꯕꯤꯔꯛꯅ
ꯀꯦ
ꯎ